ꯍꯜꯂꯣ ꯕ
ꯀꯃꯥꯏ ꯀꯃꯥꯏ ꯇꯧꯕꯤꯒꯦ
ꯑꯁ ꯅꯥꯁ ꯀꯩꯅꯤ ꯄꯥꯛꯂꯩ ꯂꯩꯅ ꯒ꯭ꯌꯥꯟ ꯉꯥ ꯇꯥꯟꯅꯗꯦ ꯄꯨꯟꯁꯤꯁꯦ ꯑꯁ ꯑꯃꯨꯛ ꯑꯁ
ꯀꯩꯗꯤ ꯀꯃꯥꯏꯅ ꯇꯧꯔꯒꯦꯁꯦ ꯑꯣ ꯑꯣꯏꯗꯤ ꯑꯗꯨꯕꯨꯗꯤ ꯄꯨꯟꯁꯤꯅꯤ ꯑꯩ ꯄꯨꯡꯍꯩꯗ ꯂꯩꯔꯤꯗ ꯍꯥꯏꯗꯤ ꯍꯤꯡꯅꯕꯩ ꯀꯩꯗꯧꯔꯤꯅꯤ ꯍꯉꯣꯟꯗ ꯈꯔ ꯆꯠ ꯑꯗꯒꯤ ꯇꯨꯔꯦꯟꯗ ꯉꯈ꯭ꯔ ꯐꯥ ꯈꯣꯠꯇꯧꯕ ꯂꯩꯔꯦ
ꯑꯣ ꯂꯪ ꯂꯥꯡ ꯅꯪꯒꯤ ꯑꯃ ꯀꯩꯅꯣ ꯏꯟ ꯍꯨꯟꯕꯤꯗꯣ ꯍꯨꯜꯂꯤꯕꯣ
ꯏꯟ ꯍꯧꯖꯤꯛꯇꯤ ꯍꯣꯟꯗ꯭ꯔꯦꯗ ꯍꯧꯖꯤꯛꯇꯤ ꯀꯩꯅꯝꯍꯥꯏꯅ ꯇꯧꯔꯦ ꯏꯟ ꯑꯣꯏꯅ ꯇꯧꯔꯦ ꯊꯥꯔꯦꯕ ꯍꯥꯏꯗꯤ ꯅꯨꯄꯥ ꯏꯟ ꯇꯧꯕ ꯈꯣꯠꯄ ꯇ ꯇꯧꯗ꯭ꯔꯦꯕꯣꯏ ꯂꯥꯡ ꯊꯥ
ꯑꯣ ꯑꯣ ꯍꯣꯏꯅꯦ ꯂꯥꯡꯁꯨ ꯑꯗꯨꯝ ꯊꯣꯛꯧꯕꯩ ꯊꯣꯛꯧꯕꯅꯤꯗ
ꯎ ꯂꯥꯡꯉ ꯍꯧꯖꯤꯛꯇꯤ ꯑꯗꯨꯝ ꯊꯨꯔꯤ ꯏꯁꯤꯡ ꯈꯔ ꯆꯥꯎꯕꯅꯤꯅꯀꯣ ꯑꯗꯨꯅ ꯉꯥꯁꯦ ꯑꯗꯨꯝ ꯊꯨꯏ ꯄꯤꯂꯣꯡꯈꯥ ꯉꯥꯗꯒꯤ ꯀꯩꯀꯥ ꯐꯕꯨꯡꯉ ꯀꯩꯀꯥ ꯃꯆꯥ ꯃꯆꯥꯁꯨ ꯊꯥꯏ ꯑꯗꯒꯤ ꯑꯆꯧꯕ ꯑꯌꯨꯛ ꯉꯥꯒꯤꯁꯨ ꯊꯥꯏ
ꯑ
ꯑꯗꯨꯝ ꯉꯥꯆꯤꯛ ꯀꯩꯀꯥꯁꯨ ꯑꯗꯨꯝ ꯊꯨꯔꯛꯏ
ꯑꯣ ꯍꯣꯏꯅꯦ ꯑꯁ ꯀꯩꯅꯣ ꯑꯩꯈꯣꯏꯒꯤ ꯇꯨꯔꯦꯟꯗ ꯉꯥ ꯑꯃ ꯂꯩꯗꯥꯏꯅꯦ ꯀꯔꯤꯕ ꯀꯔꯤ ꯉꯥꯅꯣ ꯍꯥꯏꯕꯅꯤꯅꯦ
ꯀꯔꯤꯅꯣ
ꯇꯨꯔꯦꯟꯗꯩ ꯑꯃ ꯃꯌꯥꯝ ꯉꯥ ꯐꯥꯗꯣꯅ ꯑꯩꯈꯣꯏꯒꯤ ꯉꯥꯗ ꯑꯩꯈꯣꯏꯒꯤ ꯈꯤꯇꯪ ꯃꯔꯥꯡ ꯆꯨꯔꯥꯟꯂ ꯇꯧꯕ ꯉꯥꯝꯅꯦꯕꯗꯣ
ꯃꯔꯥꯡ ꯇꯔꯥꯡ ꯇꯨꯡ ꯑꯃ ꯀꯩꯅꯣ ꯂꯩ
ꯀꯔꯤꯝ ꯍꯥꯏꯕꯅꯤꯡꯀꯗꯣ ꯀꯥꯎꯔꯦ
ꯐꯅꯣ ꯑ ꯑꯣ
ꯑꯗꯨ ꯉꯥꯗꯣ ꯌꯥꯝ ꯍꯥꯎꯕꯅꯦꯕ ꯉꯥꯗꯣ ꯍꯧꯖꯤꯛ ꯉꯥꯗꯣ ꯑ ꯇꯥꯡꯁꯨ ꯌꯥꯝ ꯇꯥꯡꯕꯅꯦ
ꯎꯝ ꯌꯥꯝ ꯑꯣ ꯑꯣ ꯉꯥꯔꯤ ꯉꯥꯔꯤ ꯉꯥꯔꯤ ꯉꯣ ꯉꯥꯔꯤꯦꯟꯗꯣ ꯑꯁꯥꯡꯅ ꯑꯗꯨ ꯉꯥꯔꯤꯦꯟꯕꯨꯗꯤ ꯍꯣꯏ ꯑꯗꯨ ꯆꯥꯏ ꯑꯗꯨ ꯉꯥꯏꯔꯤꯏ ꯑꯩꯈꯣꯏꯗꯤ ꯆꯥꯗꯦ ꯍꯥꯏꯗꯤ ꯀꯩꯅꯣꯗꯤ ꯑꯩꯈꯣꯏ ꯏꯃꯨꯡꯒꯤ ꯍꯤꯡꯒꯣꯜ ꯀꯣꯜꯂꯤꯕ ꯂꯥꯏꯗꯨꯅ ꯑꯩꯈꯣꯏꯗꯤ ꯉꯥꯔꯤ ꯃꯆꯤ ꯄꯥꯝꯕ ꯄꯣꯠꯁꯤ ꯆꯥꯕ ꯌꯥꯗꯦꯕ ꯑꯩꯈꯣꯏ ꯏꯃꯨꯡꯒꯤ ꯅꯨꯄꯥꯁꯤꯡꯅ ꯌꯥꯗꯦꯅ ꯈꯣꯠꯇꯦꯅ ꯁꯨꯝ ꯉꯥꯆꯤꯛ ꯀꯩꯀꯥꯗꯤ ꯆꯥꯗꯦ ꯑꯩ
ꯑꯣ
ꯑꯗ ꯑꯩꯈꯣꯏ ꯉꯥꯈꯥ ꯀꯩ ꯐꯥꯕꯁꯤꯅꯀꯣ ꯉꯥꯈꯥ ꯇꯣꯞꯄꯒ ꯆꯥꯕ ꯑꯗꯒꯤ ꯌꯥꯝ ꯍꯥꯎꯋꯦꯕ ꯑꯗꯨꯅ
ꯑ ꯏꯁ ꯍꯥꯎꯅꯤ ꯍꯥꯎꯅꯤ ꯍꯥꯎꯅꯤ ꯎꯝ ꯉꯥꯈꯥ ꯐꯥꯕ ꯑꯗꯨꯗꯤ ꯑꯗꯨꯝ ꯂꯥꯡ ꯊꯔꯥ ꯐꯕ꯭ꯔꯥ ꯀꯃꯥꯏꯅ ꯐꯥꯏ
ꯎꯝ ꯃꯈꯥꯅ ꯑꯃꯨꯛ ꯏꯟꯅꯀꯣ ꯑꯗꯩ ꯏꯟꯅ ꯏꯟ ꯊꯥꯔꯒ ꯑꯗꯒꯤ ꯗꯥꯎ ꯌꯥꯔꯒꯅ ꯑꯃꯨꯛ ꯒꯣꯖꯔ ꯉꯥ ꯑꯗꯒꯤ ꯒꯥꯖꯔ ꯉꯥꯃꯨ ꯑꯗꯨꯗꯒꯤ ꯌꯥꯝ ꯂꯩ ꯉꯥꯁꯦ ꯐꯥꯏꯌꯦꯕ ꯑꯗꯨꯃꯥꯏꯅ ꯇꯧꯔꯒ ꯍꯣꯏ ꯅꯨꯡꯁꯨ ꯅꯨꯡꯉꯥꯏ ꯐꯥꯕꯁꯤꯁꯨ ꯉꯥꯁꯤ ꯑꯗꯨꯃꯥꯏꯅ ꯊꯨꯔ ꯀꯁꯨ ꯅꯨꯡꯉꯥꯏ ꯋꯥꯈꯟꯁꯦ ꯑꯗꯒꯤ ꯉꯥꯁꯦ ꯑꯗꯩ ꯃꯈꯟ ꯃꯈꯜ ꯐꯥꯕ ꯈꯣꯠꯄ ꯁꯤꯁꯨ ꯅꯨꯡꯉꯥꯏꯕ ꯅꯨꯡꯗꯤ ꯅꯨꯡꯉꯥꯏ ꯃꯇꯝꯁꯨ ꯌꯥꯝꯅ ꯍꯥꯏꯗꯤ ꯍꯥꯏꯗꯤ ꯐꯣꯟꯗ ꯄꯥꯏꯔ ꯂꯩꯗ꯭ꯔꯁꯨꯛꯀꯣ ꯑꯗꯨꯃꯥꯏꯅ ꯇꯧꯕꯁꯨ ꯌꯥꯝ ꯅꯨꯡꯉꯥꯏꯌꯦꯕ ꯋꯥꯈꯜ ꯋꯥꯈꯟꯁꯤꯁꯨ ꯐ꯭ꯔꯦꯁ ꯑꯣꯏꯊꯣꯛꯑꯒ ꯈꯣꯠꯂꯒ
ꯅꯨꯡꯉꯥꯏ ꯅꯨꯡꯥꯏ ꯑꯦꯛꯁꯥꯏ ꯃꯈꯜ ꯑꯃꯅꯤꯅ ꯑꯗꯨꯁꯨ
ꯃꯥꯅꯦ ꯃꯥꯅꯦ ꯑꯗꯨꯒꯤ ꯋꯥꯈꯟ ꯀꯩꯀꯥ ꯏꯪꯊꯟꯕ ꯈꯣꯠꯄ ꯀꯥꯝ ꯇꯧꯕ ꯈꯣꯠꯄ ꯑꯗꯒꯤ ꯂꯥꯏꯔꯤꯛ ꯄꯥꯔꯝꯗꯥꯏ ꯂꯥꯏꯔꯤꯛ ꯄꯥꯂꯣꯏꯔꯒ ꯐꯣꯟ ꯌꯦꯡꯗꯣꯏ ꯁꯔꯨꯛꯇꯤ ꯒꯦꯝ ꯁꯥꯟꯅꯗꯁꯔꯨꯛꯇꯤ ꯑꯗꯨꯅ ꯇꯧꯕꯅ ꯍꯦꯟꯅ ꯐꯩꯌꯦꯕ
ꯑꯦ ꯐꯩ ꯐꯩ ꯌꯥꯝ ꯐꯩ ꯌꯥꯝ ꯐꯩ ꯌꯥꯝ ꯐꯩ ꯌꯥꯝ ꯐꯩ ꯌꯥꯝ ꯐꯩ ꯍꯛꯆꯥꯡ ꯁꯥꯖꯦꯟꯁꯨ ꯑꯣꯏꯕ ꯑꯗꯒꯤꯗꯤ ꯍꯥꯏꯒꯤ ꯏꯁꯀꯤꯜ ꯑꯃꯁꯨ ꯑꯣꯏꯍꯧꯕ ꯑꯗꯒꯤꯗꯤ ꯆꯤꯟꯖꯥꯛꯁꯨ ꯑꯣꯏꯕ ꯅꯠꯇ꯭ꯔꯥ ꯎꯝ ꯑꯃꯨꯛꯇ ꯂꯣꯏ ꯀꯥꯟꯅꯕꯤꯅꯦꯕ
ꯎꯝ ꯑꯩ
ꯥꯃꯩꯅꯦ
ꯑꯩꯅ ꯑꯗꯩ ꯀꯩꯅꯣ ꯀꯛꯆꯤꯡꯗ ꯅꯣꯡ ꯐꯥꯗꯨꯁꯨ ꯀꯣꯏꯊꯣꯔꯛꯎ ꯀꯩꯗꯧꯔꯒꯦ ꯀꯛꯆꯤꯡ ꯕꯣꯔꯥꯗ ꯎꯝ ꯎꯝ
ꯍꯟꯗꯛꯁꯤ ꯉꯁꯥꯏꯒꯤ ꯊꯕꯛꯁꯦ ꯈꯔ ꯆꯤꯟꯕꯀꯣ ꯃꯗꯨꯅꯦ ꯉꯁꯥꯏ ꯀꯣꯏꯊꯣꯔꯛꯀꯗꯕꯁꯨ ꯥꯗ ꯍꯧꯖꯤꯛꯁꯤꯦ ꯀꯩꯅꯣ ꯇꯧꯔꯤꯌꯦ ꯑꯩꯈꯣꯏꯒꯤ ꯌꯨꯝ ꯁꯥꯔꯤꯕꯀꯣ ꯑꯗ ꯌꯨꯝ ꯁꯥꯕꯗꯨꯒꯤ ꯊꯕꯛ ꯌꯥꯝ ꯆꯤꯜꯂꯤꯌꯦ ꯌꯨꯝ ꯁꯥꯕꯗꯨꯒꯤ ꯑꯁ ꯀꯥꯏꯗꯒꯤ ꯑꯃꯨꯛ ꯁꯤꯃꯦꯟꯒꯤ ꯀ ꯃꯨꯛ ꯆꯦꯜꯂꯤꯉꯩ ꯆ ꯀꯦ ꯃꯨꯛ ꯆꯦꯜꯂꯤꯉꯩ
ꯎꯝ
ꯑꯗꯨꯅ ꯊꯕꯛꯁꯦ ꯑꯔꯣꯏꯕꯤ
ꯃꯥꯅꯤ ꯃꯥꯅꯤ ꯃꯥꯅꯤ ꯃꯥꯅꯤ ꯑꯩꯈꯣꯏꯗ ꯍꯤꯡꯅ ꯍꯤꯡꯅꯕꯅꯤꯗ ꯈꯔ ꯋꯥꯔꯁꯨ ꯋꯥꯔꯁꯨ ꯍꯥꯏꯗꯤ ꯈꯣꯡꯁꯨꯠꯁꯨ
ꯊꯕꯛꯁꯦ ꯑꯥ ꯑꯗꯨꯅꯤ ꯈꯣꯡ ꯆꯣꯠꯂꯗꯤ ꯆꯤꯟ ꯆꯣꯠꯂꯦ ꯍꯥꯏꯕꯗꯨꯅꯦ ꯑꯗꯨꯅ ꯇꯧꯋꯦ ꯑꯗꯨ ꯄꯣꯠꯁꯦ ꯌꯥꯗꯕ ꯍꯥꯏꯇꯥꯔꯦ ꯑꯁ ꯀꯥꯏꯗꯩ ꯊꯕꯛꯁꯦ ꯑꯔꯣꯏꯕꯤ ꯆꯤꯟꯕꯤꯅꯤꯗ ꯀꯥꯏꯗꯗꯒꯤ ꯑꯁ ꯋꯥꯁꯨ ꯋꯥꯏꯑꯦꯕ ꯍꯥꯏꯗꯤ ꯀꯩꯅꯣ ꯇꯧꯕꯗꯣ ꯑꯩꯈꯣꯏꯒꯤ ꯏꯁꯤꯡ ꯍꯣꯟꯕ ꯈꯣꯠꯄ ꯂꯩꯗꯅ
ꯈꯜꯂꯒ ꯑꯗꯒꯤ ꯅꯨꯄꯤ ꯑꯉꯥꯡꯒꯤ ꯈꯜꯂꯒꯁꯨ ꯇꯧꯗ ꯌꯥꯕ ꯅꯠꯇꯦ ꯊꯕꯛ ꯃꯣꯏꯁꯨ ꯃꯍꯩ ꯃꯁꯥ ꯇꯝꯕ ꯈꯣꯠꯄ ꯏꯁꯥ ꯇꯝꯍꯧꯗ꯭ꯔꯁꯨ
ꯃꯥꯅꯦ ꯃꯥꯅꯦ ꯑꯗꯨꯅꯦ ꯑꯁ ꯃꯥꯅꯦ ꯃꯥꯅꯦ ꯑꯗꯨꯅ ꯊꯕꯛꯁꯦ ꯑꯔꯣꯏꯕꯤꯗ ꯀꯨꯡꯃꯤꯅꯦꯕ
ꯃꯥꯅꯦ
ꯅꯣꯏ ꯅꯣꯏ ꯌꯨꯝ ꯁꯥ ꯂꯣꯏꯁꯟꯈ꯭ꯔꯕꯣ
ꯌꯨꯝꯁꯦ ꯁꯥꯕꯁꯦ ꯂꯣꯏꯁꯤꯟꯗ꯭ꯔꯤ ꯇꯪꯈꯥꯏ ꯆꯠꯂꯤ ꯃꯈꯥꯒꯤꯗꯤ ꯒ꯭ꯔꯥꯎꯟ ꯐ꯭ꯂꯣꯔꯗꯤ ꯁꯥꯕꯗꯤ ꯂꯣꯏꯈ꯭ꯔꯦ ꯃꯊꯛꯀꯤꯗꯤ ꯁꯥꯖꯤꯟꯗ꯭ꯔꯤ ꯄꯩꯁꯥꯥꯁꯦ ꯈꯤꯇꯪ ꯈꯔ
ꯑ ꯈꯔ ꯑꯣꯏꯁꯨ ꯃ ꯍꯇꯥꯡ ꯃꯇꯝꯅꯤꯗ ꯉꯁꯥꯏꯒꯤ ꯅꯣꯡ ꯃꯇꯝ ꯄꯩꯁꯥ ꯁꯤꯟꯕ ꯃꯇꯝ ꯌꯥꯎꯋꯤ ꯄꯩꯁꯥ ꯀꯣꯛꯕ ꯃꯇꯝ ꯌꯥꯎꯏ ꯅꯗ꯭ꯔꯥ
ꯃꯥꯅꯦ ꯃꯥꯅꯦ
ꯑꯗꯨꯅ ꯑꯗꯨꯝ ꯉꯁꯥꯏꯒꯤ ꯃꯇꯝꯒꯤ ꯃꯇꯝꯒꯤ ꯃꯇꯨꯡ ꯏꯟꯅ ꯍꯥꯏꯇꯥꯔꯦ ꯑꯗꯨꯝ ꯇꯞ ꯇꯞꯅ ꯇꯧ ꯌꯥꯄꯣꯠꯅꯦꯝ ꯎꯝ ꯇꯝ ꯇ ꯅ ꯀꯣꯕꯔ ꯇꯧ ꯑꯩꯈꯣꯏ ꯅꯠꯇ꯭ꯔꯥ ꯍꯧꯖꯤꯛ ꯈꯔ ꯂꯦꯞꯄꯁꯨ ꯍꯩ ꯑꯗꯨꯝ ꯉꯁꯥꯏꯒꯤ ꯃꯇꯝ ꯈꯔ ꯂꯩꯒ ꯑꯗꯨꯝ ꯅꯠꯇ꯭ꯔꯅꯦ ꯑꯗꯨꯝ
ꯑ ꯕ꯭ꯔꯣꯒꯤꯗꯤ ꯗꯨꯀꯥꯟ ꯀꯩ ꯐꯝꯕꯗꯣ ꯀꯃꯥꯏꯅ ꯇꯧꯔꯤꯒꯦ
ꯗꯨꯀꯥꯟꯁꯦ ꯍꯟꯗꯛꯇꯤ ꯀꯩꯅꯣ ꯇꯧꯗꯦ ꯄꯣꯠ ꯆꯩꯁꯦ ꯁꯤ ꯁꯤꯠꯇꯦꯀꯣ ꯃꯔꯝꯗꯤ ꯀꯩꯅꯣꯁꯦ ꯑꯩꯈꯣꯏꯒꯤ ꯀꯗꯅ ꯏꯔꯥꯡꯒ ꯂꯩꯕꯕꯁꯤ ꯅꯠꯇꯦ ꯑꯩꯈꯣꯏꯒꯤ ꯏꯃꯨꯡ ꯃꯅꯨꯡꯗ ꯈꯤꯇꯪ ꯅꯨꯡꯉꯥꯏꯗꯕ ꯂꯩꯕ ꯍꯥꯏꯇꯥꯔꯦ
ꯎꯝ
ꯑꯗꯨꯒꯤ ꯄꯣꯠꯁꯦ ꯑꯩꯈꯣꯏꯒꯤ ꯂꯩꯗꯅ ꯑꯩꯈꯣꯏ ꯂꯧꯖꯔꯒ ꯄꯣꯠꯁꯦ ꯌꯣꯟꯒꯗꯕꯁꯤꯁꯨ ꯈꯤꯇꯪ ꯏꯃꯨꯡ ꯑꯩꯈꯣꯏ ꯅꯨꯡꯉꯥꯏꯅꯗꯕꯒꯤ ꯄꯣꯠꯁꯤ ꯂꯧꯗ ꯂꯧꯕ ꯆꯠꯄ ꯉꯝꯗ꯭ꯔꯕ ꯎꯝ ꯆꯠꯄ ꯉꯝꯗ꯭ꯔꯕ ꯎꯝ ꯑꯗꯨꯅ ꯑꯥ
ꯑꯗꯨ ꯏꯃꯨꯡꯗꯗꯤ ꯅꯥꯕ ꯈꯣꯠꯄꯗꯤ ꯀꯩꯁꯨ ꯂꯩꯇꯦꯀꯣ
ꯂꯩꯇꯦ ꯂꯩꯇꯦ ꯏꯃꯨꯡꯗ ꯂꯥꯛꯕ ꯈꯣꯠꯄ ꯀꯌꯥꯝ ꯂꯩꯇꯦ ꯎꯝ ꯏꯃꯨꯡꯒ ꯀꯩꯅꯣꯕꯨꯗꯤ ꯌꯨꯝꯕꯨꯗꯤ ꯐꯖ ꯐꯖꯅ ꯂꯩꯔꯤꯌꯦ ꯅꯣꯏꯗꯤ ꯏꯃꯨꯡ ꯃꯅꯨꯡ ꯀꯦꯝ ꯑꯅꯥ ꯑꯅꯥꯌꯦꯛ
ꯑꯅꯥꯕ ꯌꯦꯩꯕꯗꯤ ꯀꯩꯔꯤꯝꯇ ꯌꯥꯎꯗꯦꯗ ꯎ ꯑꯗꯨꯗꯤ ꯑꯗꯨ ꯕ꯭ꯔꯣꯒꯤ ꯏꯆꯤꯜ ꯏꯅꯥꯎꯗꯤ ꯀꯃꯥꯏ ꯀꯃꯥꯏ ꯇꯧꯅ ꯀꯃꯥꯏ ꯀꯃꯥꯏ ꯂꯩꯔꯤꯒꯦ
ꯃꯣꯏ ꯃꯣꯏ ꯍꯧꯖꯤꯛ ꯑꯃꯅ ꯀ꯭ꯂꯥꯁ ꯐꯣꯔ ꯀꯥꯔꯤꯌꯦ ꯑꯃꯅ ꯀ꯭ꯂꯥꯁ ꯁꯚꯦꯟ ꯀꯥꯔꯦ ꯃꯣꯏ ꯁ꯭ꯀꯨꯜ ꯑꯗꯨꯝ ꯆꯠꯂꯤ ꯃꯣꯏ ꯑꯗꯨꯝ ꯍꯧꯖꯤꯛ ꯑꯦꯛꯖꯥꯝ ꯊꯥꯔꯤ ꯃꯣꯏꯒꯤ
ꯑꯣ
ꯑꯦꯛꯖꯥꯝ ꯊꯥꯔꯑ ꯑꯦꯛꯥꯝ ꯂꯣꯏꯕꯗꯤ ꯂꯔꯅꯤ ꯍꯌꯦꯡ ꯁꯤꯒꯨꯝꯕꯗꯤ ꯑꯦꯛꯥꯝ ꯂꯣꯏꯔꯅꯤ
ꯑꯣ ꯑꯗꯨ ꯃꯣꯏꯁꯨ ꯈꯔ ꯀꯣꯝꯃꯅꯤ ꯑꯗꯨꯗꯤ
ꯀꯣꯃꯅꯤ ꯀꯣꯃꯅꯤ ꯀꯣꯃꯅꯤ ꯎꯝ ꯍꯧꯖꯤ ꯀꯩꯅꯣ ꯆꯥꯛ ꯆꯥꯛ ꯍꯤꯡꯖꯥꯡꯗꯤ ꯀꯅꯥꯣ ꯊꯣꯡꯉꯦ ꯅꯨꯡꯗꯥꯡꯒꯤ
ꯆꯥꯛꯁꯥꯡꯗꯤ ꯑꯩꯅ ꯊꯣꯡꯕꯁꯨ ꯌꯥꯎꯋꯤ ꯅꯠꯇ꯭ꯔꯦ ꯏꯃꯥ ꯑꯩꯈꯣꯏ ꯏꯃꯥꯅꯁꯨ ꯊꯣꯡꯕꯁꯨ ꯌꯥꯎꯋꯦ ꯑ ꯏꯃꯥꯅ ꯉꯁꯤ ꯊꯕꯛ ꯈꯔ ꯆꯠꯈꯤꯕ ꯈꯔ ꯊꯦꯡꯅ ꯍꯜꯂꯛꯇꯧ ꯃꯥꯟꯕ ꯑꯗꯣ ꯑꯩꯅ ꯈꯔ ꯊꯣꯡꯉꯕ ꯉꯁꯤꯗꯤ ꯢꯟꯁꯥꯡ ꯕꯨꯗꯤ ꯍꯤꯡꯒꯣꯣꯟꯗ ꯄꯥꯜꯂꯤꯕ ꯑꯗꯨꯝ ꯀꯩꯀꯥ ꯗ ꯌꯦꯟꯗꯦꯝ ꯀꯩꯀꯥ ꯇꯧꯔꯒ ꯑꯗꯨꯝ ꯁ‌ꯦꯕꯣꯠ ꯀꯩꯀꯥ ꯇꯧꯔꯒ ꯑꯗꯨꯝ ꯊꯣꯡ ꯏ ꯏꯔꯣꯜꯂ ꯑꯗꯨꯃꯥꯏꯅ ꯇꯧꯔ ꯈꯜꯂ‌ꯦ ꯌꯥꯏ ꯌꯥꯏ ꯍꯣꯏ ꯉꯃꯨꯕ ꯇꯔꯣ ꯍꯣꯏꯗ ꯏꯉꯣꯟꯒꯤ ꯄꯣꯠꯇꯨ ꯀꯩ ꯍꯥꯎꯔ‌ꯣꯏꯒꯦ
ꯍꯣꯏꯅꯦ ꯑꯩꯁꯨ ꯃꯤ ꯃ ꯊꯥꯕꯗ ꯃꯇꯝ ꯆꯪꯅ ꯊꯥꯔꯤꯅꯤ ꯀ‌ꯦꯅꯣ ꯂꯦꯕꯔ ꯌꯥꯝ ꯆꯪꯒꯔꯖꯥꯠꯅꯤ
ꯃꯥꯅꯦ ꯆꯪꯉꯤꯅꯦ ꯑꯗꯨꯒꯤ ꯃꯍꯩꯗꯨꯅ ꯍꯥꯎꯇꯥꯝ ꯎꯝ
ꯑꯗꯨꯝ ꯍꯥꯎꯕ ꯇꯥꯕꯅꯤ ꯑꯩꯈꯣꯏꯗꯤ ꯑꯁ ꯂꯩꯇꯝꯅꯤꯅꯀꯣ
ꯎꯝ
ꯍꯋꯥꯏ ꯑꯣꯏꯅ ꯇꯧꯔꯦ ꯉꯁꯥꯏ ꯑꯩꯈꯣꯏꯗꯤ ꯑ ꯃꯄꯥꯟꯗ ꯊꯥꯕꯅꯤꯅ ꯃꯄꯥꯟꯗ ꯊꯥꯕ ꯑꯩꯈꯣꯏꯗꯤ ꯌꯨꯝꯗ ꯉꯁꯥꯏꯒꯤ ꯏꯪꯈꯣꯜꯁꯦꯀꯣ ꯈꯤꯇꯪ ꯄꯤꯛꯄꯁꯤꯗꯕ ꯃꯄꯥꯟꯗ ꯑꯣꯏꯅ ꯊꯥꯔꯦ ꯑꯩꯈꯣꯏꯗꯤ ꯑꯗꯨꯅ ꯉꯁꯤꯒꯤꯗꯤ ꯍꯋꯥꯏ ꯑꯣꯏꯅ ꯇꯧꯔꯦ ꯍꯋꯥꯏ ꯅꯩꯅ ꯌꯥꯅꯦꯦ ꯑꯇ ꯈꯦꯂꯒꯦꯅ ꯎꯝ ꯍꯥꯎꯋꯦ ꯍꯥꯎꯋꯏꯁꯨ ꯍꯥꯎꯋꯦ ꯑꯗꯨꯝ ꯎꯝ ꯑꯗꯨ ꯁꯨꯝ ꯆꯥꯁꯤꯜꯂꯀꯥꯟꯗꯗꯤ ꯇꯜꯂꯤꯅꯤ
ꯑꯗꯨꯕꯨꯗꯤ ꯆꯨꯝꯃꯤꯅꯦ ꯍꯜꯂ ꯍꯜꯂ ꯆꯥꯁꯤꯜ ꯄꯣꯠꯁꯦ ꯄꯣꯠꯁꯦ ꯍꯟꯖꯤꯜꯂ ꯆꯥꯕꯁꯦ
ꯃꯥꯅꯦ ꯑꯗꯨꯅꯦ ꯑꯗꯨꯅꯤ ꯄ꯭ꯔꯣꯇꯤꯟꯗꯤ ꯌꯥꯝ ꯌꯥꯎꯕꯩꯕꯀꯣ ꯑꯗ ꯑꯁ ꯇꯟꯅ ꯁꯨꯝ ꯆꯥꯁꯤꯜꯂꯀꯥꯟꯗꯗꯤ ꯑꯁ ꯇꯟꯕꯤꯅꯤꯍꯦ
ꯎꯝ ꯌꯦꯟ ꯀꯩꯀꯥꯗꯤ ꯉꯥꯅꯨ ꯀꯩꯀꯥꯗꯤ ꯀꯃꯥꯏꯅ ꯇꯧꯔꯤꯒꯦ ꯍꯥꯏꯗꯤ ꯀꯌꯥꯝ ꯂꯣꯏꯒꯦ
ꯍꯧꯖꯤꯛꯁꯦ ꯌꯦꯟ ꯇꯔꯥꯃꯨꯛ ꯂꯩꯌꯦ ꯑꯗꯨꯒ ꯑꯥ ꯑꯗꯨꯅ ꯌꯦꯟꯗꯨꯅ ꯃꯃꯥꯡ ꯊꯝꯃꯦ ꯑꯗꯨ ꯑꯗꯨꯒ ꯑꯩꯈꯣꯏꯒꯤ ꯃꯃꯥꯡꯒꯤ ꯁꯪꯒꯣꯏꯒꯤ ꯃꯅꯤꯡꯗꯣ
ꯑ‌ꯣ
ꯊꯝꯃꯦꯕ ꯑꯗꯨ ꯑꯩꯈꯣꯏ ꯌꯦꯅꯈꯥꯗꯅ ꯀꯩꯅꯣ ꯈꯔ ꯑꯩꯈꯣꯏ ꯑ ꯉꯥꯅꯨ ꯈꯔ ꯂꯣꯏꯔꯤꯌꯦ ꯑꯗꯣ ꯃꯣꯏꯒꯤ ꯀꯩꯅꯣ ꯇꯧꯔꯒ ꯌꯦꯟꯅꯨꯡ ꯍꯧꯖꯤꯛ ꯃꯊꯪ ꯊꯥꯒꯨꯝꯕꯗꯤ ꯃꯔꯨꯝ ꯀꯣꯛꯄ ꯍꯧꯔꯛꯑꯅꯤ
ꯑꯣ ꯃꯊꯪ ꯊꯥꯕꯗ ꯑꯣ ꯌꯥꯏ
ꯑꯥ ꯌꯦꯔꯨꯝ ꯄꯥꯝꯕ꯭ꯔꯣ
ꯌꯦꯔꯨꯝ ꯌꯥꯏꯌꯦꯗ ꯌꯦꯔꯨꯝꯁꯦ ꯎꯝ ꯍꯣꯏ ꯌꯥꯏꯌꯦ ꯑꯗꯨꯝ ꯀꯣꯏꯊꯣꯔꯛꯀꯥꯟꯗ ꯑꯃꯨꯃꯨꯛ ꯕ꯭ꯔ‌ꯣꯒꯤꯗ ꯀꯣꯏꯊꯣꯔꯛꯀꯥꯟ ꯌ‌ꯦꯔꯨꯝ ꯀꯩꯀꯥꯗꯒꯤ ꯌꯨꯝꯗ ꯑꯩꯈꯣꯏ ꯊꯥꯔꯤꯕ ꯍꯤꯡꯒꯣꯜꯗꯒꯤ ꯀꯩꯀꯥꯁꯨ ꯃꯁꯤꯡꯁꯥ ꯑꯗꯨꯝ ꯈꯔ
ꯄꯨꯔꯛ ꯄꯥꯏꯔ‌ꯣ ꯄꯥꯏꯔ‌ꯣ ꯄꯥꯏꯔꯣ ꯄꯥꯏꯔꯣ ꯃꯊꯪ ꯃꯊꯪ ꯀꯩꯅꯣꯗ ꯃꯊꯪ ꯊꯥꯗꯩꯗꯤ ꯍꯧꯔꯅꯦꯕꯀꯣ
ꯑ
ꯑꯗꯣ ꯃꯊꯪ ꯊꯥ ꯃꯊꯪ ꯊꯥꯒꯨꯝꯕꯗꯤ ꯌꯥꯔꯅꯤ ꯊꯥꯅꯤ ꯃꯨꯛ ꯂꯩꯒ ꯍꯥꯏꯇꯥꯔꯦ ꯑꯥ ꯇꯨꯝꯖꯝ ꯀꯥꯟꯗ ꯂꯧꯔꯣ ꯌꯦꯔꯨꯝꯗꯨꯗꯤ ꯑꯗꯩ ꯉꯥꯅꯨꯈꯩꯗꯤ ꯃꯥ ꯉꯥꯅꯨꯗꯤ ꯀꯨꯏꯕꯨ ꯀꯨꯏꯔꯔ‌ꯣꯏꯗ ꯃꯔꯨꯝ
ꯉꯥꯅꯨ ꯍꯣꯏꯗ ꯉꯥꯅꯨꯁꯤꯗꯤ ꯍꯧꯖꯤꯛꯇꯤ ꯎꯝ ꯃꯇꯝꯖꯤ ꯍꯧꯖꯤꯛ ꯉꯥꯅꯨ ꯀꯩꯀꯥꯗꯤ ꯖꯤꯛ ꯆꯥꯅꯕꯅꯤꯅꯀꯣ ꯑꯗꯨꯝ ꯌꯣꯟꯁꯨ ꯌꯣꯟꯊꯣꯛ ꯑꯗꯨꯝ ꯄ꯭ꯔꯣꯐꯤꯠꯇꯤ ꯌꯥꯝ ꯀꯥꯔꯝꯅꯤꯗ ꯉꯥꯅꯨꯁꯤ ꯑꯗꯨꯝ ꯀꯦꯖꯤꯗ ꯀꯌꯥ ꯄꯤꯗꯥꯏꯅ‌ꯦ ꯑꯃ ꯆꯍꯨꯝ ꯆꯥꯝꯃ꯭ꯔꯤ ꯌꯥꯝ ꯄꯤ ꯄꯤꯗꯥꯏꯅꯦ
ꯍꯧꯖꯤꯛ ꯀꯦꯖꯤꯗ ꯆꯥꯝꯔꯤ ꯆꯥꯝꯔꯤ ꯄꯤꯌ‌ꯦ
ꯑꯣ ꯆꯥꯝꯃꯔꯤ ꯆꯥꯝꯔꯤ ꯆꯥꯡ ꯌꯥꯏ ꯀꯩꯅ ꯀꯦꯖꯤ ꯉꯥꯅꯨ ꯀꯦꯖꯤ ꯎꯝ ꯎꯝ ꯀꯦꯖꯤ ꯑꯅꯤ ꯑꯍꯨꯝ ꯇꯥꯕꯗ ꯑꯗꯨꯝ ꯌꯥꯔꯦ ꯀꯩꯅꯣ
ꯑꯦ ꯌꯥꯔꯝꯅꯤꯍꯦ ꯏꯁ ꯍꯥ ꯍꯥ ꯀꯥꯝꯃꯝꯅꯤ ꯑꯩꯈꯣꯏꯒꯤꯗꯤ ꯀꯥꯏꯗꯒꯤ ꯑꯩꯈꯣꯏꯖꯤꯗꯤ ꯃꯆꯤꯟꯖꯥꯛ ꯀꯥꯏꯁꯦ ꯄꯥꯛ ꯊꯥꯛꯄ ꯅꯠꯇꯦꯕ ꯑꯩꯈꯣꯏ ꯃꯊꯟꯇ ꯑꯩꯈꯣꯏ ꯀꯥꯝꯖꯔꯛ ꯑꯩꯈꯣꯏ ꯀꯨꯏꯔꯛꯄꯒꯤ ꯂꯩꯗꯅ ꯑꯩꯈꯣꯏꯒꯤ ꯍꯥ ꯍꯥꯥ ꯀꯥꯝꯕ ꯄꯣꯠꯇꯨꯅꯦꯕ ꯁꯤ ꯗꯤ ꯑꯩꯈꯣꯏ ꯃꯆꯤꯟꯖꯥꯛ ꯄꯨꯝꯊꯥꯛ ꯊꯥꯛꯆꯜꯂꯒ ꯑꯩꯈꯣꯏ ꯊꯨꯅ ꯆꯥꯎꯍꯜꯂꯒ ꯇꯧꯕ ꯀꯥꯡꯒꯨ ꯅꯠ ꯇꯦꯕ ꯑꯩꯈꯣꯏ ꯃꯇꯨꯗ ꯏ ꯆꯪꯕ ꯆꯪꯗꯕ ꯂꯩꯕꯅꯦ ꯑꯩꯈꯣꯏꯗꯤ ꯃꯇꯨ ꯏ ꯌꯥꯝ ꯆꯪꯗ꯭ꯔꯕꯅꯤꯍꯦ ꯏꯁ ꯀꯥꯛ ꯀꯥꯛ ꯂꯥꯎꯔꯝꯅ‌ꯦ ꯅꯣꯏꯒꯤ ꯀꯩꯅꯣꯗꯤ ꯅꯣꯏꯒꯤ ꯑꯣꯛ ꯂꯣꯏꯕꯗꯨꯗꯤ ꯀꯃꯥꯏꯅ ꯇꯧꯔꯤꯒꯦ
ꯑꯣꯛꯂꯣ ꯑꯁ ꯑꯣꯛꯁꯤ ꯕꯦꯔꯥ ꯑꯃ ꯊꯣꯛ ꯂꯥꯛꯄ ꯑꯃ ꯂꯩ ꯑꯣꯛꯀꯤ ꯂꯥꯏꯅꯥ ꯑꯃ ꯊꯣꯛꯏꯗꯅ
ꯑꯥ
ꯑꯗꯣ ꯑꯣꯛꯁꯤ ꯃꯆꯥꯁꯤ ꯈꯔ ꯃꯉꯥ ꯄꯣꯛꯕꯗ ꯑꯅꯤꯃꯨꯛ ꯈꯔ ꯂꯩꯈꯤꯗ꯭ꯔꯦ ꯑꯍꯨꯝꯕꯨꯗꯤ ꯂꯩꯔꯤ ꯑꯥ ꯎꯝ ꯎꯝ ꯑꯗꯨꯅꯤ ꯕꯦꯔꯥ ꯀꯥꯔꯤꯁꯦ ꯎꯝ ꯁꯨꯃꯥꯏꯅ ꯇꯧꯔꯛ ꯍꯧꯖꯤ ꯂꯣꯏꯕꯕꯁꯤ ꯌꯥꯝꯅ ꯍꯥꯏꯗꯤ ꯕꯤꯔꯥꯞ ꯈꯔ ꯀꯥꯕ ꯂꯩꯌꯦꯕ ꯁꯨꯃꯥꯏꯅ ꯊꯂꯛꯄꯁꯨꯀꯣ ꯍꯥꯏꯗꯤ ꯃꯣꯏ ꯋꯥ ꯋꯥꯏꯌ‌ꯦꯕ ꯂꯣꯏꯅ ꯁꯦꯕꯥ ꯇꯧꯅꯤ ꯑꯗꯨꯏ ꯃꯊꯛꯇ ꯑꯃꯨꯛ ꯀꯥꯡ ꯆꯤꯛꯇꯅꯕ ꯒꯨꯠꯅꯥꯏꯠ ꯀꯩꯀꯥꯗꯒꯤ ꯄꯣꯠꯁꯦ ꯌꯥꯝ ꯆꯪꯉꯦ ꯍꯥꯏꯇꯥꯔꯦ ꯑꯣꯛ ꯂ‌ꯣꯏꯕꯁꯦ ꯑꯗꯨ ꯀꯥꯟꯗꯤ ꯀꯥꯟꯅꯕꯀꯣ ꯍꯌꯦꯡꯋꯥꯏ ꯆꯥꯎꯔꯒ ꯐꯖꯅ ꯃꯍꯨꯝ ꯃꯐ ꯃꯍꯨꯝꯁꯤ ꯐꯥꯔꯒꯀꯣ ꯑꯗꯨꯅ ꯑꯗꯨꯗꯨꯏ ꯌꯥꯝ ꯌꯥꯝ ꯀꯥꯟꯅꯩꯑ ꯑꯣꯛꯂꯣꯏꯕꯁꯦ ꯑꯗꯨ ꯈꯔ ꯖꯨꯇꯣꯟꯗꯤ ꯈꯔ ꯇꯧ ꯇꯥꯔꯦ
ꯖꯣꯇꯣꯟꯗꯤ ꯈꯔ ꯀꯜꯂꯝꯃꯅꯤ ꯎꯝ ꯖꯣꯇꯣꯟꯗꯤ ꯈꯔ ꯀꯜꯂꯝꯃꯅꯤ ꯈꯪꯉꯦꯕ ꯅꯣꯏ ꯗꯅꯥ ꯐꯨꯠꯄꯋꯣ ꯑꯗꯒꯤꯗꯤ ꯍꯥ ꯑꯗꯗꯒꯤꯗꯤ ꯃꯆꯤꯟꯥꯛ ꯁꯣꯏꯕ ꯈꯣꯠꯄꯣ ꯃꯌꯥꯝꯗꯨꯗꯤ ꯑꯁ
ꯑ ꯑꯣꯛꯆꯥꯛ ꯊꯤꯕꯅꯤꯅ ꯂꯨꯈ꯭ꯔꯦꯗ ꯈ꯭ꯋꯥꯏ ꯂꯨꯔꯤꯁꯦ ꯑ ꯌꯥꯝꯅ ꯆꯠ ꯆꯠꯇꯅ ꯇꯧꯕ ꯈꯣꯠꯄꯁꯦ ꯁꯤꯁꯨ ꯋꯥ ꯑꯋꯥꯕ ꯑꯃꯅꯦ
ꯃꯥꯅꯦ ꯂꯩꯀꯥꯏꯒꯤ ꯅꯪꯅ ꯂꯤꯁ ꯄꯥꯏꯔꯝꯗꯣꯏꯅꯤ
ꯎꯝ ꯁꯤꯗ ꯃꯣꯏ ꯇꯧꯋꯦ ꯃꯣꯏꯗꯁꯨ ꯑꯃꯨꯛ ꯤ ꯄꯩꯁꯥꯁꯨ ꯄꯤꯕꯁꯨ ꯌꯥꯎꯋꯤ ꯑꯃꯨꯛ ꯃꯣꯏ ꯍꯥꯏꯗꯤ ꯂꯩꯗꯅ ꯀꯣꯡꯆꯥꯛ ꯀꯩ ꯐ꯭ꯔꯤ ꯃꯥꯟꯅꯗꯅ ꯑꯃ ꯈꯣꯠꯇꯕꯅꯤ ꯍꯧꯖꯤꯛꯇꯤ ꯑꯣꯛꯆꯥꯛꯁꯨ ꯃꯤ ꯀꯩꯀꯥ ꯀꯌꯥꯗꯨꯁꯨ ꯃꯣꯏꯁꯨ ꯑꯣꯛ ꯂꯣꯏꯅꯔꯕꯅꯤꯅꯀꯣ ꯆꯥꯛ ꯈꯩꯁꯨ ꯋꯥꯅꯥꯔꯕꯅꯤꯅꯥ ꯑꯗꯨꯝ ꯃꯣꯏ ꯈꯔ ꯄꯩꯁꯥ ꯈꯔ ꯄꯤꯕ ꯈꯣꯠꯄꯁꯨ ꯇꯧꯋꯤ ꯍꯪꯉꯣ ꯑꯗꯨꯅꯤ ꯑꯗꯨꯝ ꯀꯥꯟꯅꯕꯗꯤ ꯀꯥꯟꯅꯩ ꯑꯗꯨ ꯀꯩꯁꯨ ꯌꯥꯝꯅ ꯑꯗꯨꯗ ꯑꯦꯛꯁꯄꯦꯟꯁ ꯆꯠꯄ ꯅꯠꯇꯦ ꯑꯗꯨ ꯄꯩꯁꯥꯗꯤ ꯑꯗꯨꯝ ꯑꯗꯨꯝ ꯀꯩꯁꯨ ꯀꯩꯁꯨ ꯌꯥꯝꯅ ꯑꯗꯨꯗ ꯄꯩꯁꯥ ꯊꯥꯗꯕ ꯑꯣꯏꯗꯦꯕꯀꯣ ꯑꯗꯨꯅ ꯍꯣꯏ ꯌꯥꯝ ꯀꯥꯟꯅꯩ ꯑꯣꯛ ꯂꯣꯏꯕꯁꯤꯁꯨ ꯈꯜꯂꯤꯕꯅꯤ ꯃꯊꯪ ꯆꯍꯤꯗ ꯑꯣꯛ ꯁꯤ ꯈꯔ ꯌꯥꯝ ꯂꯣꯏꯁꯤꯟꯖꯔꯛꯑꯥꯟꯅꯀꯣ
ꯌꯥꯏꯌꯦ ꯅꯣꯏꯒꯤ ꯀꯩꯅꯣꯗꯣ ꯅꯣꯏ ꯏꯪꯈꯣꯜꯗꯣ ꯉꯁꯥꯏꯒꯤ ꯀꯩꯅꯣꯒꯨꯝꯕ ꯑꯣꯛꯅ ꯁꯥꯕ ꯆꯤꯟꯖꯥꯛ ꯈꯔ ꯊꯥꯔꯣ ꯀꯣꯕꯤꯒꯨꯝꯕ ꯀꯩꯒꯨꯝꯕ ꯑꯃ ꯑꯃ ꯍꯥꯏꯇꯥꯔꯦ
ꯑꯣ ꯍꯤꯡꯒꯣꯜꯒꯤꯗ ꯈ꯭ꯋꯥꯏꯗꯒꯤ ꯅꯨꯡꯉꯥꯏꯕꯗꯤ ꯍꯤꯡꯒꯣꯜ ꯂꯩꯕꯤꯁꯤꯀꯣ ꯍꯥꯏꯗꯤ ꯑꯃ ꯀꯥꯕꯣꯟ ꯅꯥꯄꯤꯁꯦ ꯋꯥꯠꯇꯦꯕꯀꯣ ꯑꯗꯨꯒꯤ ꯇꯨꯔꯦꯟ ꯃ ꯋꯥꯗꯒ ꯐꯧ ꯀꯕꯣ ꯅꯥꯄꯤ ꯌꯥꯝ ꯍꯧꯋꯦꯕ ꯑꯁꯤꯅꯅꯦ ꯎꯝ ꯑꯗꯨꯅ ꯑꯃꯥꯏꯅ ꯇꯧꯔꯒ ꯑꯗꯨꯝ ꯑꯣꯛꯁꯨ ꯑꯗꯨꯝ ꯂꯣꯏꯁꯤꯟꯕꯀꯣ
ꯅꯪ ꯑꯗꯨꯝ ꯐꯥꯔꯝꯕ ꯆꯠꯄ ꯅꯠꯇ꯭ꯔꯣ
ꯑꯦ ꯑꯗꯨꯗꯤ ꯌꯥꯝ ꯍꯥꯏꯗꯤ ꯌꯥꯝ ꯅꯪ ꯂꯩꯕꯅꯤꯅꯀꯣ ꯐꯥꯔꯃꯔꯁꯤ ꯁ ꯌꯥꯝ ꯀꯨꯏꯗꯦ ꯑꯗꯨꯝ ꯐꯠ ꯐꯠ ꯐꯥꯔꯒꯀꯣ ꯑꯗꯨꯒ ꯑꯣꯛꯆꯥꯛ ꯇꯧꯔꯒ ꯑꯗꯨꯝ ꯐꯖꯅ ꯊꯥꯅ ꯆꯥꯕ ꯄꯤꯖꯕꯀꯣ ꯑꯗꯨꯅ ꯌꯥꯝ ꯐꯩ ꯃꯁꯤ ꯃꯁꯥꯁꯨ ꯑꯗꯨꯝ ꯀꯩ ꯍꯥꯏꯅꯤ ꯅꯥꯗꯅ ꯈꯣꯠꯇꯅꯕꯁꯨ ꯖꯤꯇꯣꯟ ꯇꯧꯕꯅꯤꯅꯏ ꯀꯩꯥꯝ ꯆꯠꯇꯦꯗ ꯄꯩꯁꯥꯕꯨꯗꯤ ꯑꯗꯨꯝꯛꯠꯂꯅꯤꯅꯥꯜꯂ
ꯑꯥ ꯃꯥꯅꯦ ꯃꯥꯅꯦ ꯑꯗꯨꯗꯅꯦ ꯑꯃꯨꯛ ꯃꯊꯥ ꯁꯥꯗꯣꯏꯁꯦ ꯑꯣꯀꯤꯅꯤꯅ ꯂꯥꯛꯄꯣꯏꯁꯦ ꯁꯥꯏ ꯁ꯭ꯋꯥꯏꯟ ꯐ꯭ꯂꯨ ꯍꯥꯏꯗꯣ ꯑꯣꯀꯦ ꯃꯣ ꯁ꯭ꯋꯥꯏꯟ ꯐ꯭ꯂꯨ ꯀꯧꯕꯅꯦ ꯁ꯭ꯋꯥꯏꯟ ꯐ꯭ꯂꯨ ꯍꯥꯏꯗꯨꯅꯦ ꯃꯗꯨ ꯂꯥꯛ ꯃꯇꯝꯗꯅꯦ ꯃꯊꯥ ꯌꯥꯝ ꯁꯥꯔꯤꯁꯦ ꯍꯥꯏꯗꯤ ꯅꯪꯅ ꯆꯥꯎꯅꯕ ꯌꯣꯛꯂꯒ ꯋꯥꯅ ꯌꯣꯛꯆꯔꯛꯑꯒ ꯉꯁꯥꯏꯒꯤ ꯂꯩꯗꯅ ꯃꯍꯤ ꯂꯗꯥꯗ ꯀꯣꯛ ꯍꯦꯛꯅ ꯅꯥꯁꯤꯜꯂꯛꯑꯒ ꯂꯩꯈꯤꯗꯕꯒꯨꯝꯕ ꯌꯥꯝ ꯇꯧꯒꯟꯕꯅꯦꯕ ꯑꯗꯨ ꯊꯕꯛꯇꯣ ꯑꯗꯨ ꯑꯘꯅꯦꯕ ꯃꯊꯥ ꯌꯥꯝ ꯁꯥꯔꯤꯁꯦ ꯑꯩꯈꯣꯏꯅ ꯅꯠꯇ꯭ꯔꯗꯤ ꯉꯁꯥꯏꯒꯤ ꯃꯁꯥ ꯑꯣꯛ ꯅ ꯅꯪ ꯑꯣꯛꯇꯣ ꯃꯆꯥ ꯑꯣꯛꯇꯣ ꯃꯆꯥ ꯁꯦꯝꯈ꯭ꯔꯕꯣ ꯃꯆꯥꯗꯨꯕꯣ
ꯃꯁꯥꯁꯤ ꯁꯦꯝꯃꯤ
ꯑꯣ ꯑꯗꯨ ꯃꯒꯤ ꯃꯒꯤ ꯃꯃꯥꯡꯗ ꯁꯦꯝꯈꯤꯕ ꯅꯠꯇ꯭ꯔꯣ
ꯎꯝ ꯃꯥꯅꯦ ꯁꯦꯝꯃꯤ ꯁꯦꯝꯃꯤ
ꯑꯣ ꯑꯗꯨ ꯁꯦꯝꯃꯨ ꯁꯦꯝꯕꯨꯗꯤ ꯌꯥꯏꯗ ꯃꯁꯥ ꯁꯦꯝꯗ꯭ꯔꯗꯤ ꯃꯁꯥ ꯁꯦꯝꯗ꯭ꯔꯗꯤ ꯆꯥꯎꯕ ꯍꯦꯟꯗꯕꯅꯦꯕ ꯑ ꯃꯁꯥ ꯁꯦꯝꯗꯣꯛꯀꯗꯕꯅꯦ ꯑꯣ ꯁꯦꯝꯕꯨ ꯁꯦꯝꯒꯗꯤ ꯌꯥꯔꯦꯗ
ꯌꯏꯌꯏ
ꯎꯝ ꯅꯣꯏ ꯂꯩꯀꯥꯏꯗ ꯃꯤ ꯀꯌꯥꯝ ꯂꯣꯏꯅꯒꯦ ꯑꯣꯛꯁꯦ
ꯑꯩꯈꯣꯏ ꯂꯩꯀꯥꯏꯁꯤꯗ ꯃꯤ ꯌꯨꯝ ꯀꯩꯒꯨꯝꯕ ꯁꯝꯅ ꯍꯥꯏꯔꯕ